ꯑꯣ ꯇꯥꯏ
ꯏꯆꯦ ꯍꯥꯏꯗꯤ ꯉꯁꯤꯁꯤꯕꯨ ꯍꯣꯔꯦꯟ ꯅꯨꯡꯙꯤꯟꯒꯨꯝꯕꯁꯤꯕꯨ ꯊꯕꯛꯇ ꯂꯩꯕ꯭ꯔꯣ
ꯊꯣꯏꯗꯣꯛꯄꯨꯗꯤ ꯂꯩꯇꯦ ꯀꯩ ꯇꯧꯁꯤꯒꯦ ꯍꯥꯏꯌꯣ
ꯍꯥꯏꯗꯤ ꯑꯩꯈꯣꯏꯗꯣ ꯎꯝ ꯍꯥꯏꯗꯤ ꯁꯨꯝ ꯄꯨꯟꯈꯤꯗꯕꯁꯨ ꯀꯨꯏꯔꯦ ꯑꯗꯨꯅ ꯍꯣꯔꯦꯟꯗꯤ ꯍꯥꯏꯗꯤ ꯍꯧꯖꯤꯛ ꯍꯧꯖꯤꯛꯀꯥꯟꯗꯤ ꯃꯤꯁꯦ ꯍꯥꯏ ꯁꯨꯝ ꯑꯌꯥꯝꯕꯅ ꯑꯦꯛꯖꯥꯝ ꯀꯩꯀꯥ ꯂꯣꯏꯅꯕ ꯃꯇꯥꯡ ꯀ ꯑꯗꯨꯒꯨꯝꯕꯁꯨ ꯑꯗꯒꯤ ꯀꯥꯂꯦꯟꯠ ꯀꯩꯀꯥ ꯊꯥꯅꯕ ꯃꯇꯥꯡꯁꯨ ꯑꯣꯏꯕꯅꯤꯅ ꯍꯣꯔꯦꯟꯁꯦ ꯍꯥꯏꯗꯤ ꯁꯤꯡꯖꯨ ꯀꯨꯝꯕ ꯑꯃ ꯄꯨꯜꯂꯞ ꯁꯥꯁꯤꯔꯅ ꯌꯦ ꯁꯪꯒꯗ꯭ꯔꯅ ꯍꯪꯉꯛꯏ
ꯌꯥꯏꯌꯦ ꯆꯥꯥꯁꯦ ꯁꯪꯒꯅꯤꯌꯦ ꯑꯁ꯭ ꯀꯩꯅꯣ ꯁꯤꯡꯖꯨꯒꯤ ꯋꯥꯕꯨꯗꯤ ꯑꯩꯗꯤ ꯄꯥꯝꯖꯕ ꯄꯣꯠꯅꯤꯅꯤ
ꯍꯥꯏꯗꯤ ꯉꯍꯥꯟ ꯅꯣꯡꯃ ꯑꯃ ꯏꯆꯦꯍꯣꯏꯅ ꯊꯥꯔꯣ ꯃꯔꯤ ꯍꯦꯛꯂꯛꯑꯦꯅ ꯑꯃ ꯊꯔꯣ ꯃꯔꯤꯒ ꯇꯧꯔꯒ ꯆꯥꯕꯗꯣ ꯍꯥꯏꯕꯗꯤ ꯌꯥꯝꯅ ꯍꯥꯎꯈꯤꯕꯅꯦꯕ
ꯎꯝ
ꯑꯗꯣ ꯍꯧꯖꯤꯛꯄꯨꯗꯤ ꯊꯔꯣ ꯃꯔꯤꯕꯨꯗꯤ ꯉꯁꯤ ꯇꯥꯕꯗꯕꯨꯗꯤ ꯊꯔꯣ ꯃꯔꯤꯕꯨꯗꯤ ꯍꯥꯏꯗꯤ ꯌꯥꯎꯔꯔꯣꯏ ꯑꯗꯨꯏꯁꯨ ꯍꯥꯏꯗꯤ
ꯑꯦ ꯂꯩꯌꯦꯦ ꯅꯍꯥꯟꯒꯤ ꯑꯩꯈꯣꯏ ꯆꯥꯈ꯭ꯔꯒ ꯈꯔ ꯈꯥꯝꯆꯀꯦꯕ ꯄꯣꯔꯛꯀꯦ ꯑꯩꯅ ꯐ꯭ꯔꯤꯁꯞ ꯆꯠꯂ ꯊꯝꯕꯅꯦ
ꯑꯣ ꯌꯥꯏꯑꯦ ꯑꯗꯨꯗꯤ ꯍꯥꯏꯗꯤ ꯑꯗꯨꯃꯥꯏꯅ ꯅꯍꯥꯟꯒꯤ ꯊꯔꯣ ꯃꯔꯤꯒꯤ ꯑꯗꯨꯃꯥꯏꯅ ꯊꯔꯣ ꯃꯔꯤ ꯍꯥꯞꯄꯒ ꯑꯗꯒꯤ ꯃꯤꯃꯤꯒꯨꯝꯕ ꯑꯗꯒꯤ ꯍꯋꯥꯏ ꯃꯪꯒꯟꯒꯨꯝꯕ ꯈꯔ ꯍꯥꯞꯄꯒꯅꯦ ꯑꯗꯒꯤ ꯃꯔꯣꯏ ꯀꯩꯀꯥ ꯍꯥꯏꯕꯗꯤ ꯁꯨꯝ ꯃꯌꯥꯡ ꯇꯣꯟꯒꯨꯝꯕ ꯑꯗꯒꯤ ꯇꯨꯅꯤꯡ ꯈꯣꯛ ꯑꯗꯒꯤ ꯀꯔꯤ ꯀꯔꯤ ꯀꯣꯝꯄ꯭ꯔꯦꯛꯀꯨꯝꯕ ꯑꯗꯨꯒꯨꯝꯕꯗꯣ ꯊꯥꯛꯑꯒ ꯍꯥꯏꯗꯤ ꯑꯝꯇ ꯆꯥꯁꯦ ꯍꯣꯔꯦꯟ
ꯍꯣꯏ ꯆꯥꯁꯦ ꯄꯨꯡ ꯀꯌꯥꯋꯥꯏꯗ ꯆꯥꯁꯤꯒꯦ
ꯄꯨꯡ ꯑꯍꯨꯝ ꯅꯠꯇ꯭ꯔꯒ ꯑꯍꯨꯝ ꯑꯍꯨꯝ ꯑꯍꯨꯝ ꯃꯈꯥꯏ ꯑꯋꯥꯏꯗ ꯑꯣꯏꯅ ꯆꯥꯔꯁꯦ
ꯌꯥꯏ ꯌꯥꯏꯌꯦ
ꯃꯣꯏ ꯑꯇꯩꯗꯨꯁꯨ ꯑꯗꯨꯝ ꯍꯥꯏꯈ꯭ꯔꯒꯦꯕ ꯃꯣꯏꯅꯁꯨ ꯑꯗꯨꯃꯥꯏꯅ ꯆꯥꯁꯦ ꯈꯣꯠꯁꯦꯅꯕꯨꯗꯤ ꯍꯥꯏꯕꯅꯦ ꯑꯗ ꯑꯩꯅ ꯁꯨꯝ ꯍꯥꯟꯅ ꯍꯪꯅꯈꯤꯁꯦꯅ ꯍꯥꯏꯗꯤ ꯊꯕꯛ ꯀꯩꯀꯥ ꯁꯨꯝ ꯂꯩꯔꯝꯕ ꯌꯥꯎꯔꯗꯤ ꯃꯤ ꯁꯨꯗ꯭ꯔꯗꯤ ꯑꯃꯨꯛ ꯅꯨꯡꯉꯥꯏꯇꯦꯗꯅ
ꯎꯝ ꯅꯥꯕ꯭ꯔꯣ ꯅꯪ ꯂꯣꯛ ꯈꯨꯔꯤꯗꯨꯕꯣ
ꯂꯣꯛꯁꯦ ꯍꯥꯏꯗꯤ ꯑꯗꯨꯝ ꯊꯨꯡꯉꯒ ꯂꯩꯕ ꯑꯗꯒꯤ ꯑꯗꯨꯝ ꯅꯥꯕ ꯈꯣꯠꯄꯗꯨꯗꯤ ꯇꯧꯗꯦꯕ ꯑꯩꯁꯦ ꯍꯥꯏꯗꯤ ꯀꯩ ꯍꯥꯏꯅꯤ ꯑꯃꯨꯛ ꯑꯃꯨꯛ ꯃꯔꯛ ꯃꯔꯛꯇ ꯈꯣꯡ ꯈꯨꯠꯠꯇ ꯍꯥꯏꯗꯤ ꯁꯨꯝ ꯏꯪꯕ ꯀꯥꯟ ꯑꯗꯨꯒꯨꯝꯕ ꯀꯥꯟꯗ ꯈꯈꯤꯇꯪ ꯈꯨꯨꯏꯌꯦꯕ ꯑꯗꯒꯤ ꯉꯔꯥꯡ ꯅꯍꯥꯟꯗꯒꯤ ꯑꯩ ꯁꯦ ꯍꯧꯖꯤꯛꯄꯨꯗꯤ ꯐꯔꯦ ꯍꯥꯏꯕꯗꯤ ꯈꯅꯥꯎꯁꯨ ꯈꯔ ꯅꯥꯔꯝꯃꯦ
ꯎꯝ ꯑꯗꯨꯗꯤ ꯅꯨꯡꯉꯥꯏꯒꯗ꯭ꯔ ꯁꯤꯡꯁꯨ ꯆꯥꯗꯣꯏꯁꯦ
ꯑꯗꯣ ꯍꯥꯏꯗꯤ ꯁꯨꯝ ꯍꯧꯖꯤꯛꯄꯨꯗꯤ ꯐꯔꯦꯗ ꯍꯥꯏꯗꯤ ꯅꯥꯔꯝꯃꯀ ꯐꯈ꯭ꯔꯦꯕ ꯉꯔꯥꯡ ꯑꯂ ꯑꯗꯒꯤꯕꯨꯗꯤ ꯈꯔ ꯐꯔꯦ
ꯍꯣ ꯅꯪ ꯏꯪꯕ ꯌꯥꯗꯕ
ꯁꯨꯝ ꯍꯥꯏꯗꯤ ꯑꯗꯨꯝ ꯈꯨꯕꯗꯤ ꯅꯠꯇꯕ ꯍꯥꯏꯗꯤ ꯏꯪꯕꯒꯨꯝꯕ ꯀꯥꯟꯗ ꯑꯗꯒꯤ ꯑꯩꯗꯤ ꯁꯨꯝ ꯏꯁꯥ ꯑꯇꯩꯁꯦ ꯁꯥꯔꯁꯨ ꯍꯥꯏꯗꯤ ꯈꯣꯡ ꯈꯨꯠꯀꯨꯝꯕꯁꯤꯗꯤ ꯑꯗꯨꯝ ꯏꯪꯉꯒ ꯂꯩꯕꯗꯣ ꯑꯗꯨꯃꯥꯏꯅ ꯇꯧꯒꯜꯂꯦꯕ ꯑꯗꯨꯅ ꯑꯗꯨꯃꯥꯏꯅ ꯇꯧꯔꯀꯥꯟꯗ ꯍꯥꯏꯗꯤ ꯔꯒ ꯑꯗꯨꯝ ꯈꯨꯨꯏ ꯑꯗꯣ ꯑꯗꯨꯝꯒ ꯅꯥꯔꯒ ꯂꯩꯕ ꯑꯗꯨꯃꯥꯏꯅ ꯇꯧꯕꯕꯨꯗꯤ ꯅꯠꯇꯦꯗ
ꯑꯣ ꯆꯖꯣꯁꯨꯨ ꯅꯨꯡꯉꯥꯏꯇ ꯇꯕ ꯃꯈꯜ ꯑꯃꯅꯤ
ꯎꯝ ꯑꯗꯣ ꯏꯆꯦꯍꯣꯏꯗꯤ ꯀꯩꯀꯩ ꯏꯟꯁꯥꯡ ꯊꯣꯡꯈ꯭ꯔꯒꯦ
ꯑꯩꯈꯣꯏꯒꯤꯗꯣ ꯑꯩꯈꯣꯏ ꯃꯥꯅ ꯀꯣꯕꯤ ꯃꯁꯣꯏ ꯏꯔꯣꯟꯅꯤꯅ ꯀꯣꯕꯤ ꯃꯁꯣꯏ ꯁꯦꯝꯍꯧꯋ
ꯎꯝ ꯏꯆꯦꯍꯣꯏꯒꯤ ꯏꯤꯡꯒꯣꯜꯗꯒꯤ ꯑꯣꯏꯅ ꯍꯦꯛꯏꯔꯣ
ꯍꯟꯗꯛꯇꯤ ꯍꯤꯡꯒꯣꯜ ꯑꯝꯇ ꯀꯣꯏꯗ꯭ꯔꯦ ꯎꯝ ꯕꯖꯥꯔꯗꯒꯤ ꯂꯩꯔꯨꯕꯅꯦ ꯑꯗꯣ ꯍꯟꯗꯛꯁꯦ ꯀꯩꯅꯣ ꯇꯧꯕ ꯑ ꯄꯣꯠ ꯍꯤꯡꯒꯣꯜꯗ ꯄꯣꯠ ꯊꯥꯕ ꯃꯤꯁꯤꯡꯁꯦ ꯄꯩꯁꯥ ꯌꯥꯝ ꯐꯪꯗꯕ ꯃꯥꯜꯂꯤꯅꯤ ꯏꯟꯖꯥꯡ ꯅꯥꯄꯤꯁꯤꯡꯁꯦ ꯌꯥꯝ ꯇꯣꯡꯉꯦꯕ
ꯍꯧꯖꯤꯛꯁꯦ ꯍꯥꯏꯗꯤ ꯃꯄꯥꯟꯂꯣꯝꯗꯒꯤ ꯄꯨꯁꯜꯂꯛꯄ ꯍꯥꯏꯕꯗꯤ ꯁꯨꯝ ꯇꯤꯜꯍꯧꯒꯨꯝꯕ ꯑꯂꯨꯒꯨꯝꯕ ꯊꯥꯒꯨꯝꯕꯁꯦ ꯃꯣꯏꯒꯤ ꯃꯃꯜꯁꯤꯅ ꯇꯥꯡꯕ ꯃꯥꯜꯂꯦꯕ ꯑꯗꯨꯒ ꯍꯥꯏꯗꯤ ꯑꯩꯈꯣꯏꯒꯤ ꯁ꯭ꯋꯥꯏꯗ ꯍꯥꯏꯗꯤ ꯑꯩꯈꯣꯏꯒꯤ ꯂꯧꯃꯤꯈꯩꯅ ꯑꯗꯒꯤ ꯍꯤꯡꯒꯣꯜ ꯀꯣꯏꯕ ꯃꯤꯈꯩꯅ ꯄꯨꯊꯣꯛꯆꯕꯈꯩꯁꯤꯅ ꯍꯥꯏꯗꯤ ꯌꯥꯝꯅ ꯁꯨꯝ ꯍꯣꯡꯉꯕ ꯃꯥꯜꯂꯦꯕ ꯑꯃꯃ ꯀꯥꯡꯒꯧꯒ ꯁꯥꯟꯅꯕ ꯈꯥꯃꯦꯟ ꯈꯥꯃꯦꯟ ꯑꯃ ꯑꯁꯥꯡꯕ ꯑꯃ ꯂꯩꯕꯗꯣ
ꯎꯝ
ꯑꯗꯨꯒꯁꯦ ꯍꯥꯏꯗꯤ ꯀꯦꯖꯤꯗꯒꯁꯦ ꯂꯨꯄꯥ ꯀꯨꯟ ꯈꯛꯇꯪꯒ ꯄꯤ ꯑꯗꯒꯤ ꯀꯔꯤꯒꯨꯝꯕ ꯀꯥꯟꯗꯅ ꯑꯗꯨꯝ ꯂꯨꯄꯥ ꯇꯔꯥꯗꯒ ꯑꯗꯨꯝ ꯄꯤꯊꯣꯔꯛꯄ ꯌꯥꯎꯕꯁꯨ ꯃꯥꯜꯂꯦꯕ
ꯎꯝ
ꯑꯗꯨꯗꯤ ꯍꯥꯏꯗꯤ ꯁꯨꯝ ꯌꯥꯝꯅ ꯁꯨꯝ ꯌꯥꯝꯅ ꯍꯥꯏꯗꯤ ꯃꯣꯏꯅ ꯉꯍꯥꯟꯈꯩ ꯇꯧꯖꯔꯤ ꯑꯗꯨ ꯑꯗꯨꯒ ꯍꯥꯏꯗꯤ ꯍꯧꯖꯤꯛ ꯌꯣꯟꯕꯗ ꯇꯧꯔꯤꯁꯤꯒ ꯍꯥꯏꯗꯤ ꯁꯨꯝ ꯌꯥꯝꯅ ꯆꯥꯟꯅꯗꯦꯗꯅ ꯑꯗꯣ ꯃꯣꯏꯁꯨ ꯍꯥꯏꯦ ꯍꯥꯏꯗꯤ ꯄꯨꯔꯥ ꯄꯠꯂꯒ ꯃꯥꯡꯉꯤꯗꯨꯒꯤ ꯁꯔꯨꯛꯄꯨꯗꯤ ꯂꯨꯄꯥ ꯇꯔꯥ ꯀꯨꯟꯇ ꯑꯣꯏꯔꯁꯨ ꯍꯟꯖꯤꯟ ꯍꯧꯧꯔꯗꯤꯅ ꯈꯜꯂꯒ ꯑꯗꯨꯃꯥꯏꯅ ꯑꯗꯨꯝ ꯍꯥꯏꯗꯤ ꯌꯣꯟꯊꯣꯛꯄ ꯃꯥꯜꯂꯦꯕ
ꯎꯝ
ꯄꯣꯛ ꯀꯩꯀꯥꯒꯁꯦ ꯍꯥꯏꯗꯤ ꯑꯗꯨꯝ ꯍꯥꯟꯅꯒ ꯍꯥꯏꯅꯔꯗꯤ ꯌꯥꯝꯅ ꯍꯣꯡꯕꯗꯣ ꯑꯗꯨꯃꯥꯏꯅ ꯇꯧꯋꯦ ꯑꯗꯨ ꯁꯨꯝ ꯍꯥꯏꯗꯤ ꯁꯨꯝ ꯅꯨꯡꯉꯥꯏꯇꯦ ꯍꯥꯏꯗꯤ ꯑꯩꯈꯣꯏ ꯁ꯭ꯋꯥꯏꯗ ꯊꯥꯖꯕ ꯄꯣꯠ ꯀꯩꯀꯥꯁꯤꯅ